ꯇꯥꯏꯌꯦ ꯀꯩꯗꯧꯔꯝꯃꯤꯅꯣ
ꯁꯨꯝ ꯂꯩꯔꯝꯅꯦ ꯅꯪꯒꯤ ꯋꯥꯈꯜ ꯍꯦꯛ ꯂꯥꯛꯇꯅ ꯑꯩꯁꯦ ꯅꯪꯉꯣꯟꯗ ꯇꯧꯔꯛꯏꯁꯤꯅꯦ
ꯎꯝ ꯑꯩꯩ ꯀꯩꯅꯤ ꯆꯅꯤ ꯀ
ꯅꯪ ꯅꯁꯥ ꯉꯝꯗꯦ ꯍꯥꯏꯗꯣ ꯀꯌꯥ ꯀꯃꯥꯏꯅ ꯇꯧꯕꯅꯣ ꯀꯌꯥ ꯀꯔꯝꯍꯥꯏꯅ ꯇꯧꯕꯅꯣ ꯀꯔꯤ ꯀꯔꯤ ꯑꯣꯏꯅ ꯉꯝꯗꯕꯅꯣ
ꯑꯩꯁꯦ ꯉꯁꯤꯁꯦ ꯉꯁꯤ ꯇꯔꯦꯠ ꯅꯤꯄꯥꯜꯅꯤ ꯁꯨꯔꯦ ꯉꯥꯏꯍꯥꯛ ꯅꯨꯡꯁꯤꯠꯅꯦ ꯈꯔ ꯆꯥꯔꯨꯔꯦ ꯅꯨꯃꯤꯗꯥꯡ ꯋꯥꯏꯔꯝꯒꯤ ꯅꯨꯡꯁꯤꯠꯇꯣ ꯑꯗꯨꯗꯒꯤꯗꯤ ꯍꯦꯛꯇ ꯑꯩꯁꯦ ꯂꯣꯛ ꯂꯥꯏꯍꯧ ꯇꯧꯗꯅ ꯇꯧꯔꯛꯄꯅꯦ ꯑꯗꯨꯒ ꯈꯤꯇꯪ ꯐꯔꯦꯅ ꯈꯜꯂꯦ ꯑꯗꯨꯒ ꯐꯔꯛ ꯄ ꯀꯥꯟꯗ ꯍꯧꯖꯤꯛꯁꯦ ꯅꯨꯡꯁꯥ ꯌꯥꯝꯅ ꯁꯥꯏꯗꯅ ꯑꯗꯨꯒꯤ ꯅꯨꯡꯁꯥꯗꯣ ꯁꯥꯃꯟꯗꯅ ꯑꯁꯤꯒꯤ ꯑꯩꯈꯣꯏꯒꯤ ꯈꯤꯇꯪ ꯆꯠꯊꯣꯛꯑꯒ ꯑꯩꯈꯣꯏꯒꯤ ꯂꯥꯏꯔꯤꯛ ꯃꯍꯩ ꯇꯛꯐꯝꯁꯤꯗꯒꯤ ꯈꯤꯇꯪ ꯆꯠꯊꯣꯛꯑꯒ ꯂꯩꯕ ꯏꯕꯣꯛ ꯑꯅꯤꯗꯣ ꯑꯗꯨꯗꯒꯤ ꯁꯤꯡꯖꯨ ꯂꯩꯔꯒ ꯆꯥꯔꯨꯔꯦ ꯇꯔ ꯄꯨꯖ ꯅꯨꯡꯁꯥꯏ ꯅꯨꯡꯁꯥꯏꯗꯨꯅ ꯍꯧꯖꯤꯛꯇꯤ ꯁꯥꯕꯗꯣ ꯈꯔ ꯐꯅꯕꯅ ꯇꯔ ꯄꯨꯖꯒ ꯂꯩꯔꯒ ꯆꯥꯔꯦ ꯑꯗꯨꯗꯒꯤꯗꯤ ꯑꯩꯗꯣ ꯍꯦꯟꯖꯤꯟꯈꯤꯗꯅꯅꯦ ꯑꯁ ꯁꯤꯕꯨ ꯁꯤꯔꯝꯗꯣꯔꯦꯗ ꯁꯣꯔ ꯍꯣꯟꯕ ꯋꯥꯗꯅ ꯍꯧꯖꯤꯛꯄꯨꯗꯤ ꯍꯤꯗꯥꯛ ꯂꯥꯡꯊꯛ ꯆꯥꯕꯗ ꯈꯤꯇꯪ ꯐꯔꯛꯑꯦ
ꯑꯣ ꯐꯖ ꯐꯖꯅ ꯂꯩꯌꯣ ꯅꯥꯍꯟꯒꯅꯣ ꯅꯥꯍꯟꯕ ꯌꯥꯕ ꯅꯠꯇꯦ ꯍꯧꯖꯤꯛꯇꯣ ꯆꯥꯕ ꯊꯛꯄꯁꯨ ꯍꯩꯅ ꯆꯥꯋꯣ ꯍꯧꯖꯤꯛꯀꯥꯟꯁꯤꯦ ꯃꯤ ꯌꯥꯝ ꯅꯥꯟꯅꯩꯌꯦ ꯂꯣꯛ ꯂꯥꯏꯍꯧ ꯇꯧꯕ ꯑꯔꯨꯝ ꯇꯧ ꯌꯥꯝ ꯇꯧꯅꯩꯌꯦ ꯁꯥꯔꯕꯅꯦ ꯍꯥꯏꯗꯅ ꯑꯏꯤꯡꯕ ꯄꯪꯆꯥ ꯆꯥꯁꯤꯟꯕ ꯄꯪꯊꯛ ꯊꯛꯆꯟꯕ ꯇꯧꯕꯗꯨꯁꯨ ꯇꯧꯕꯅꯣ ꯅꯁꯥ ꯅꯪꯗꯣ ꯐꯖꯅ ꯐꯅ ꯂꯩꯌꯣ ꯂꯥꯏꯔꯤꯛ ꯇꯝꯃꯤꯕꯅꯦꯅ ꯑꯗꯨꯗ ꯂꯩꯔꯒ ꯅꯪꯅ ꯅꯁꯥꯗꯣ ꯑꯃꯨꯛ ꯅꯥꯔꯗꯤ ꯀꯅꯥꯅ ꯁꯦꯕꯥ ꯇꯧꯕꯤꯅꯕꯁꯨ ꯂꯩꯕ ꯅꯠꯇꯦ ꯑꯗꯨꯗꯗꯤ ꯃꯊꯟꯇꯅꯤ ꯑꯇꯇꯥꯏꯅꯦ ꯋꯥꯔꯒ ꯇꯥꯔꯒ ꯂꯩꯗꯣꯏꯗꯣ ꯑꯗꯨꯅ ꯆꯥꯕ ꯊꯛꯄ ꯍꯩꯌꯣ ꯐꯖꯅ ꯂꯩꯌꯣ ꯅꯪ ꯅꯥꯕ ꯐꯔꯀꯥꯟꯗ ꯍꯥꯏꯔꯛꯑꯣ ꯅꯣꯡꯃ ꯑꯩ ꯀꯣꯏꯊꯣꯔꯛꯀꯦ ꯅꯪꯒꯤ ꯁꯤꯡꯖꯨ ꯍꯥꯏꯔꯤꯕ ꯃꯐꯝꯗꯨꯁꯨ ꯆꯥꯅꯕ
ꯍꯣꯏ ꯆꯨꯝꯃꯦ ꯅꯪꯅꯦ ꯍꯥꯏꯔꯗꯨ ꯌꯥꯝ ꯆꯨꯝꯃꯦ ꯁꯤꯗꯅꯦ ꯂꯩꯃꯤꯟꯅꯔꯤꯕ ꯏꯆꯦꯁꯤꯡꯁꯤꯅꯅꯦ ꯇꯧꯗꯤ ꯌꯥꯝ ꯇꯧꯕꯤ ꯇꯧꯕꯤꯗꯦ ꯍꯥꯏꯕꯗꯤ ꯅꯠꯇꯦ ꯑꯗꯨꯕꯨ ꯃꯤꯁꯨ ꯂꯥꯏꯔꯤꯛ ꯇꯝꯕꯅꯤꯅ ꯃꯌꯨꯝꯗꯒꯤ ꯂꯥꯞꯅ ꯂꯥꯛꯏꯗꯦ ꯃꯥꯒꯤ ꯃꯥꯒꯤ ꯃꯊꯧ ꯑꯃꯃꯝꯗꯤ ꯂꯩꯅꯗꯅ ꯂꯥꯏꯅꯤ ꯑ ꯑꯗꯨꯅ ꯃꯣꯏꯁꯨꯦ ꯃꯣꯏꯒꯤ ꯃꯊꯧꯗꯒꯤ ꯑꯏꯩꯅꯃꯛ ꯀꯥꯏꯊꯣꯛꯄꯤꯕꯗꯣ ꯇꯁꯦꯡꯅ ꯁꯪꯖꯗꯦ ꯑꯗꯒꯤ ꯇꯧꯗꯤ ꯇꯧꯕꯤ ꯑꯗꯨꯕꯨ ꯌꯨꯝꯒꯗꯤ ꯈꯦꯅꯩꯗꯣ ꯌꯨꯝꯗꯗꯤ ꯏꯃꯥ ꯕꯕꯥꯅ ꯅꯪ ꯁꯤꯃ ꯐꯗꯕ ꯌꯥꯗꯦ ꯍꯥꯏꯔ ꯇꯧꯗꯣꯏꯅꯤ ꯁꯤꯅꯗꯤ ꯃꯇꯦꯡ ꯈꯔ ꯄꯥꯡꯕꯤꯕꯅꯦ ꯍꯥꯏꯕꯗꯤ ꯃꯣꯏꯒꯤꯁꯨꯦ ꯃꯊꯧ ꯂꯩꯅꯕꯅꯤꯅ ꯑꯗꯨꯕꯨ ꯆꯤꯜꯂꯁꯨ ꯆꯤꯟꯅꯅꯤ ꯑꯩꯒ ꯂꯩꯃꯤꯟꯅꯔꯤꯕꯁꯤꯡꯁꯦ ꯁꯤꯗꯤ ꯌꯥꯝꯅ ꯐꯩꯗ ꯃꯣꯏꯅ ꯇꯧꯕꯤꯔꯤꯕ ꯍꯟꯇꯛ ꯇꯧꯕꯤꯔꯤꯕꯁꯦ ꯃꯣꯏꯅ ꯐꯖꯅ ꯇꯧꯕꯤꯗ꯭ꯔꯗꯤꯅꯦ ꯑꯩ ꯉꯁꯤ ꯈꯔꯅꯦ ꯅꯉꯣꯟꯗ ꯋꯥꯔꯤꯒ ꯁꯥꯕ ꯉꯝꯃꯤꯁꯦ ꯉꯝꯃꯝꯃꯣꯏ ꯁꯨꯔ ꯍꯣꯟꯕꯁꯦ ꯍꯦꯛꯇ ꯋꯥꯗꯅ ꯑꯩꯗꯤ ꯀꯩꯅꯣꯝ ꯇꯧꯔꯦꯅ ꯈꯜꯂꯨꯔꯕꯅꯦ ꯏꯁꯥꯁꯦ ꯁꯨꯃꯥꯏꯅ ꯀꯟꯈꯠꯂꯛꯀꯅꯤꯒ ꯊꯥꯖꯔꯨꯗ꯭ꯔꯦ ꯍꯣꯏ ꯑꯗꯨꯒꯅꯦ ꯅꯪꯅꯦ ꯑꯩ ꯉꯁꯤ ꯅꯣꯡ ꯅꯤꯅꯤ ꯂꯩꯔꯒ ꯍꯥꯏꯔꯛꯀꯦ ꯅꯣꯡ ꯅꯤꯅꯤ ꯂꯩꯔꯗꯤꯅꯦ ꯌꯥꯝꯅ ꯐꯒꯗꯕ ꯃꯥꯜꯂꯦ ꯏꯁꯥꯁꯦ ꯄꯣꯛꯀꯤ ꯁꯤꯡꯖꯨꯗꯣ ꯌꯥꯝꯅ ꯍꯥꯎꯋꯦ ꯌꯥꯝꯅꯁꯨ ꯍꯣꯡꯉꯦ ꯍꯣꯡꯁꯨꯨ ꯍꯣꯡꯕꯒꯤ ꯍꯥꯎꯁꯨ ꯍꯥꯎꯕꯒꯤꯅꯦ ꯃꯤꯅꯁꯨ ꯑꯃꯨꯛꯇꯨꯕ ꯆꯤꯛꯅ ꯁꯥꯏꯅ ꯉꯝꯗꯦ ꯑꯩꯈꯣꯏꯅꯅꯦ ꯁꯤꯡꯖꯨ ꯂꯩꯕ ꯆꯠꯄ ꯈꯨꯗꯤꯡꯒꯤꯅꯦ ꯃꯥꯒꯤ ꯄꯣꯠꯐꯝꯁꯦ ꯃꯤ ꯆꯤꯟꯗꯕꯤ ꯍꯥꯡꯉꯒ ꯂꯩꯕꯁꯦ ꯑꯁꯨ ꯌꯥꯥꯎꯋꯦ ꯌꯥꯎꯗꯦ ꯅꯤꯡꯊꯝꯊꯥꯒꯤ ꯃꯇꯝꯗꯗꯤ ꯅꯦꯠ ꯁꯤꯡꯗꯨꯁꯦ ꯈꯔꯕꯨ ꯊꯦꯡꯅ ꯊꯦꯡꯅ ꯐꯝꯃꯤ ꯊꯦꯡꯅ ꯊꯦꯡꯅ ꯂꯩꯕꯒꯤ ꯅꯨꯡꯁꯥꯒꯠ ꯁꯥꯒꯠꯂꯛꯄꯅꯤꯅ ꯃꯤꯁꯤꯡꯁꯦ ꯌꯥꯝꯅ ꯁꯤꯡꯖꯨꯁꯦ ꯆꯥꯅꯅꯤꯡꯕ꯭ꯔꯥ ꯈꯪꯗꯦ ꯍꯧꯖꯤꯛꯀꯤ ꯃꯇꯝꯁꯦ ꯍꯧꯖꯤꯛꯅꯦ ꯈꯤꯇꯪ ꯑ ꯁꯟꯖꯦꯔ ꯍꯋꯥꯏ ꯌꯧꯁꯜꯂꯛꯕ ꯁꯤꯡꯖꯨꯁꯦ ꯐꯪꯉꯛꯑꯔꯣꯏꯕ ꯂꯣꯏꯈꯔꯦ ꯍꯦꯛꯇ ꯍꯥꯏꯔꯛꯄꯅꯦ ꯍꯥꯏꯔꯛꯄꯒꯤꯅꯦ ꯂꯩꯒꯦꯅ ꯂꯩꯔꯒ ꯆꯠꯂꯒ ꯆꯥꯕ ꯐꯪꯗ꯭ꯔꯤꯁꯦ ꯑꯍꯨꯝꯂꯛ ꯃꯩꯔꯛꯁꯨ ꯁꯨꯔꯕꯅꯤ ꯑ ꯈꯪꯗꯦꯗ ꯈꯨꯍꯥꯎ ꯑꯃꯅꯤ ꯅꯪ ꯆꯥꯔꯒ ꯈꯪ ꯕꯃ ꯅꯣꯡꯃꯗ ꯈꯤꯇꯪꯗꯤꯅꯦ ꯑꯩ ꯄꯤꯖꯒꯦ ꯑꯗꯨ ꯀꯩ ꯁꯤꯡꯖꯨꯗꯣ
ꯑꯩꯁꯨ ꯈꯜꯂꯝꯃꯤꯅꯦ ꯃꯌꯥꯝꯅ ꯑꯕꯣꯛꯀꯤ ꯁꯤꯡꯖꯨ ꯑꯕꯣꯛꯀꯤ ꯁꯤꯡꯖꯨ ꯑꯅ ꯄꯉꯥꯡꯗ ꯉꯥꯡꯅꯕꯁꯤꯗ ꯅꯣꯡꯃꯗꯤ ꯆꯥꯔꯨꯔꯒꯦꯅ ꯑꯩꯁꯨ ꯈꯜꯂꯝꯃꯤꯅꯦ ꯑꯗꯨꯒ ꯁꯤꯡꯖꯨ ꯅꯠꯇꯕ ꯑꯇꯩ ꯑꯇꯩ ꯀꯔꯤ ꯀꯔꯤꯗꯤ ꯂꯩꯒꯦ ꯃꯣꯏꯒꯤ ꯁꯦ ꯕꯣꯔꯥ ꯀ ꯊꯔꯣꯏ ꯊꯣꯡꯕ ꯂꯩꯗꯅ ꯃꯅꯤꯄꯨꯔꯤꯒꯤ ꯁꯁꯨꯝ ꯑꯆꯥ ꯑꯊꯛ ꯑꯇꯩ ꯑꯇꯩ ꯑꯗꯨꯒꯗꯤ ꯂꯩꯕ꯭ꯔꯣ ꯑꯗꯣ ꯍꯥꯏꯁꯨ ꯍꯥꯏꯕꯅꯦ ꯅꯪ ꯂꯩꯕꯗꯣ ꯐꯖꯅ ꯆꯦꯛꯁꯤꯟꯅ ꯐꯖ ꯑꯗꯨꯅ ꯅꯁꯥꯗꯣ ꯌꯥꯝꯅ ꯀꯩꯅꯣ ꯇꯧꯗꯅꯕ ꯅꯥꯗꯅꯕ ꯈꯣꯠꯇꯅꯕ ꯅꯁꯥꯗꯣ ꯌꯥꯝ ꯆꯦꯛꯁꯤꯟꯅ ꯂꯩꯌꯣ ꯅꯥꯕ ꯍꯥꯏꯕꯁꯤꯃꯛꯇꯕꯨ ꯋꯥꯏꯗꯅ ꯑꯗꯣ ꯅꯪ ꯍꯤꯗꯥꯛꯀꯗꯤ ꯆꯥꯗ꯭ꯔꯣ
ꯍꯣꯏ ꯏꯕꯣ ꯀꯅꯦ ꯑ ꯁꯤꯡꯖꯁꯤꯅꯅꯦꯦ ꯌꯣꯂꯦꯁꯦ ꯁꯤꯡꯖꯨ ꯈꯛꯇ ꯅꯠꯇꯦ ꯑꯩꯈꯣꯏꯒꯤ ꯎꯇꯣꯡ ꯌꯣꯜꯂꯦ ꯑꯗꯩ ꯑꯇꯣꯞꯄ ꯁꯤꯡꯖꯨꯗ ꯍꯥꯞꯄ ꯌꯥꯕ ꯑꯥꯎꯕ ꯑꯆꯥꯄꯣꯠ ꯊꯔꯣꯏ ꯀꯦꯂꯤ ꯆꯅꯥ ꯑꯗꯨꯃꯥꯏꯅ ꯃꯈꯜ ꯃꯈꯜ ꯃꯌꯥꯝ ꯑꯃ ꯆꯋꯥꯏ ꯑꯐꯨꯠꯄ ꯌꯥꯝꯅ ꯌꯣꯜꯂꯦ ꯍꯩ ꯔꯥ ꯃꯇꯝ ꯃꯇꯝꯒꯤꯁꯨꯅꯦ ꯑꯗꯨꯝ ꯐꯪꯉꯦ ꯑꯗꯨꯒꯅꯦ ꯑꯍꯥꯕꯤꯀꯨꯞꯇꯁꯨꯅꯦ ꯃꯥꯒꯤꯗꯗꯤ ꯌꯥꯝꯅ ꯐꯪꯉꯦ ꯈꯪꯗꯦ ꯂꯣꯏꯅ ꯁꯨꯔꯦꯁꯁꯦ ꯑꯗꯒꯤꯗꯤꯅꯦ ꯁꯤꯡꯖꯨꯁꯤꯅ ꯍꯥꯞꯄꯤꯕ ꯃꯆꯜꯁꯦ ꯌꯥꯝꯅ ꯐꯖꯅ ꯍꯥꯞꯄꯤ ꯀꯣꯕꯤ ꯀꯣꯝꯄ꯭ꯔꯦꯛ ꯊꯔꯣ ꯃꯅꯥ ꯍꯩꯕꯥꯜ ꯃꯅꯥ ꯑꯗꯒꯤꯗꯤ ꯎꯝ ꯆꯨꯅꯤꯡꯈꯣꯛ ꯊꯝꯕꯧ ꯆꯋꯥꯏ ꯑꯐꯨꯠꯄ ꯉꯥꯔꯤ ꯃꯣꯔꯣꯛꯁꯦꯟ ꯑꯃꯅ ꯍꯥꯞꯄꯕꯅꯤꯅꯅꯦ ꯍꯦꯛꯇ ꯍꯥꯎꯕꯗꯅꯦ ꯑꯔꯣꯏꯕꯤꯅꯤ ꯏꯔꯝꯗꯝꯁꯤꯅꯦ ꯃꯍꯧꯁꯥꯗꯒꯤ ꯑꯣꯏꯅ ꯂꯩꯖꯔꯛꯄ ꯄꯣꯠꯂꯝꯁꯤꯡꯁꯦ ꯆꯤꯟꯖꯥꯛꯁꯤꯡꯁꯦ ꯃꯥꯒꯤꯗ ꯌꯥꯝꯅ ꯂꯣꯏꯅ ꯐꯪꯉꯤ ꯑꯗꯨꯒꯅꯤ ꯌꯦꯡꯉꯣ ꯃꯥꯒꯤ ꯑꯗꯨꯗ ꯐꯪꯉꯤꯗꯅ ꯑꯗꯨꯒꯅꯤ ꯑꯀꯣꯏꯕꯗꯁꯨꯅꯦ ꯌꯥꯝꯅ ꯅꯨꯡꯉꯥꯏ ꯍꯥꯏꯕꯗꯤ ꯍꯧꯖꯤꯛꯀꯤ ꯃꯇꯝꯒꯤ ꯆꯤꯟꯖꯥꯛꯁꯤꯡ ꯃꯃꯜ ꯑꯇꯥꯡ ꯑꯇꯥꯡꯕ ꯃꯐꯝꯁꯤꯡꯗ ꯌꯣꯟꯕ ꯆꯤꯟꯖꯥꯛꯁꯤꯡ ꯁꯤꯡꯗꯣ ꯏꯕꯣꯛꯀꯤ ꯅꯥꯀꯟꯗ ꯂꯣꯏꯅ ꯐꯪꯉꯦ ꯅꯪꯅ ꯍꯦꯛ ꯆꯥꯅꯤꯡꯕꯈꯩꯅꯦ ꯂꯣꯏꯅ ꯐꯪꯒꯅꯤ ꯍꯣꯏ ꯑꯩꯁꯨꯅꯦ ꯂꯩꯕꯗꯤ ꯌꯥꯝꯅ ꯊꯦꯛꯁꯤꯟꯅ ꯂꯩꯔꯤꯌꯦ ꯆꯦꯛꯁꯤꯟꯗꯅ ꯂꯩꯕ ꯌꯥꯕ ꯅꯠꯇꯦ ꯍꯧꯖꯤꯛ ꯒꯤ ꯃꯇꯝꯁꯦ ꯑꯏꯪ ꯑꯁꯥ ꯑꯣꯟꯅꯔꯛꯄꯒꯤ ꯅꯨꯡꯁꯥ ꯌꯥꯝꯅ ꯑꯩꯈꯣꯏ ꯑꯏꯪꯕ ꯆꯥꯅꯕꯒꯤꯅꯦ ꯃꯤꯁꯨ ꯌꯥꯝꯅ ꯅꯥꯅꯕ ꯃꯥꯜꯂꯦ ꯑꯩꯁꯨ ꯃꯔꯛꯇꯨꯗ ꯍꯦꯛ ꯌꯥꯎꯔꯦ ꯇꯧꯔꯤꯁꯦ ꯍꯗꯥꯛ ꯒꯨꯂꯤꯁꯦ ꯆꯥꯕꯗ ꯈꯔꯗꯤ ꯐꯔꯛꯑꯕꯅꯦ ꯆꯥꯔꯤ ꯍꯧꯖꯤꯛꯁꯨ ꯎꯝ ꯈꯪꯗꯦꯗ ꯇꯧꯔꯤꯁꯦ
ꯍꯣꯏ ꯅꯪ ꯅꯥ ꯐꯕꯒ ꯍꯥꯏꯔꯛꯑꯣ ꯅꯣꯡꯃ ꯑꯗꯨꯝ ꯂꯥꯛꯑꯒꯦ ꯑꯗꯨꯒ ꯈꯔ ꯂꯩꯔꯀꯥꯟꯗ ꯅꯪꯁꯨ ꯑꯩꯈꯣꯏꯔꯣꯝꯗ ꯑꯃꯨꯛ ꯂꯥꯛꯑꯣ ꯀꯤꯍꯣꯝ ꯃꯇꯝꯒ ꯑꯣꯏꯔꯛꯑꯗꯤ ꯑꯩꯈꯣꯏꯒꯤ ꯂꯝꯕꯤ ꯃꯄꯥꯟ ꯃꯄꯥꯟ ꯄꯔꯦꯡꯗꯨꯗ ꯀꯤꯍꯣꯝ ꯌꯣꯟꯕꯤ ꯃꯌꯥꯝ ꯑꯃ ꯊꯣꯛꯂꯛꯑꯒ ꯀꯤ ꯍꯣꯝꯒꯤ ꯊꯨꯝ ꯃꯣꯔꯣꯛ ꯀꯩꯀꯩ ꯌꯥꯟꯁꯟꯅꯔꯒ ꯄꯤꯔꯛꯄ ꯑꯗꯨꯃꯥꯏꯅ ꯇꯧꯔꯒ ꯃꯈꯜ ꯃꯈꯜ ꯃꯌꯥꯝ ꯂꯩꯌꯦ ꯑꯣꯝ ꯅꯪꯁꯨ ꯄꯤꯖꯅꯤꯡꯉꯦ ꯅꯣꯡꯃ ꯅꯣꯡꯃ ꯀꯣꯏꯊꯣꯔꯛꯑꯣ ꯑꯈꯣꯏꯔꯣꯝꯗꯁꯨ ꯑꯗꯨꯗꯨꯒ ꯑꯍꯥꯎ ꯑꯍꯥꯎꯕ ꯑꯇꯩ ꯑꯇꯩ ꯃꯐꯝꯒꯤꯁꯨ ꯌꯦꯡꯉꯨꯁꯦ ꯅꯪꯅ ꯍꯥꯏꯕ ꯑꯗꯨꯃꯥꯏꯅ ꯑꯗꯨꯝ ꯑꯩꯁꯨ ꯅꯣꯏꯔꯣꯝꯒꯤꯗꯨꯗ ꯂꯥꯛꯑꯒ ꯆꯥꯔꯒꯦ ꯅꯣꯡꯃ ꯐꯖꯅ ꯆꯥꯕ ꯌꯥꯕ ꯂꯣꯏ ꯆꯥꯍꯧꯔ ꯁꯦ ꯅꯥꯗ꯭ꯔꯤꯀꯥꯟꯗ ꯅꯥꯍꯟꯕꯁꯨ ꯌꯥꯄꯣꯠꯇꯦ ꯏꯁꯥ ꯅꯥꯍꯟꯕꯁꯨ ꯌꯥꯄꯣꯠꯇꯦ ꯅꯥꯔꯗꯤ ꯆꯥꯕꯁꯨ ꯐꯪꯉꯣꯏꯗꯣꯔꯤꯅꯦ ꯅꯠꯇ꯭ꯔꯥ
ꯆꯨꯝꯃꯦ ꯆꯨꯝꯃꯦ ꯑꯩꯅꯦ ꯅꯣꯏꯔꯣꯝꯒꯤꯗꯁꯨꯅꯦ ꯂꯥꯛꯇꯣꯏꯅꯦ ꯅꯣꯏꯔꯣꯝꯒꯤꯅꯦ ꯆꯤꯟꯖꯥꯛꯁꯤꯡꯗꯅꯦ ꯑꯩꯅ ꯆꯥꯅꯤꯡꯕ ꯆꯤꯟꯖꯥꯛ ꯌꯥꯝꯅ ꯌꯥꯎꯔꯤ ꯀꯔꯤ ꯅꯣꯏꯒꯤ ꯊꯔꯣ ꯊꯔꯣ ꯃꯈꯣꯛ ꯅ ꯊꯥꯡꯖꯤꯡ ꯃꯈꯣꯛ ꯁꯤꯡꯖꯨ ꯊꯥꯡꯖꯤꯡ ꯃꯈꯣꯛꯀ ꯈꯥꯖꯤꯡꯒ ꯇꯧꯕ ꯁꯤꯡꯖꯨ ꯑꯗꯒꯤꯗꯤ ꯊꯔꯣ ꯃꯔꯤ ꯁꯤꯡꯖꯨ ꯑꯗꯒꯤ ꯍꯩꯀꯛ ꯌꯦꯂꯤ ꯁꯤꯡꯖꯨ ꯏꯔꯣꯝꯕ ꯀꯥꯡꯁꯣꯏ ꯑꯗꯒꯤꯗꯤ ꯅꯣꯏꯒꯤ ꯅꯣꯏꯔꯣꯝꯒꯤ ꯉꯥꯁꯤꯡꯁꯦ ꯌꯥꯝꯅꯁꯨ ꯍꯥꯎꯋꯦ ꯈꯪꯗꯦ ꯑꯇꯩꯗ ꯀꯩꯗ ꯁ꯭ꯋꯥꯏꯗ ꯌꯣꯟꯕ ꯉꯥꯒ ꯅꯈꯣꯏꯒꯤꯗꯒꯤ ꯂꯧꯔꯛꯄ ꯉꯥꯒ ꯑꯃ ꯍꯥꯎꯋꯤ ꯑꯃꯅ ꯈꯦꯅꯩ ꯅꯣꯏꯒꯤꯅ ꯌꯥꯝꯅ ꯍꯥꯎꯏꯤ ꯑꯩ ꯑꯗꯨꯗꯣ ꯌꯥꯝꯅ ꯆꯥꯅꯤꯡꯉꯤ ꯑꯗꯒꯤꯗꯤꯅꯦ ꯅꯪꯅ ꯀꯤꯍꯣꯝ ꯍꯥꯏꯔꯛꯏꯗꯣ ꯇꯥꯟꯕꯨ ꯆꯥꯔ ꯑꯩꯁꯦ ꯆꯥꯅꯤꯡ ꯆꯥꯅꯤꯡ ꯂꯩꯔꯝꯃꯤꯕꯅꯦ ꯍꯧꯖꯤꯛꯇꯤ ꯀꯤꯍꯣꯝ ꯃꯇꯝꯁꯨ ꯌꯧꯔꯛꯑꯕꯅꯤꯅꯅꯦ ꯀꯤꯍꯣꯝ ꯆꯥꯕꯁꯦ ꯌꯥꯝꯅ ꯀꯥꯟꯅꯩ ꯍꯥꯏꯌꯦ ꯏꯁꯥꯗ ꯏꯁꯥꯒꯤ ꯐꯠꯇꯕ ꯀꯩꯗꯧꯕꯁꯤꯡꯁꯦ ꯂꯣꯏꯅ ꯁꯦꯡꯗꯣꯛꯑꯦꯅ ꯍꯥꯏꯌꯦ ꯀꯤꯍꯣꯝꯁꯦ ꯌꯥꯔꯤꯉꯩ ꯀꯤꯍꯣꯝ ꯆꯥꯕꯁꯦ ꯌꯥꯝꯅ ꯐꯩꯌꯦꯅ ꯍꯥꯏ ꯑꯗꯨꯅꯅꯦ ꯑꯩꯈꯣꯏꯒꯤꯔꯣꯝꯗꯁꯨ ꯀꯤꯍꯣꯝ ꯑꯍꯥꯎꯕꯁꯦ ꯈꯔꯗꯤ ꯄꯥꯜꯂꯤ ꯌꯥꯝꯅꯗꯤ ꯄꯥꯟꯗꯦ ꯑꯗꯨꯅꯅ ꯑꯩꯈꯣꯏꯔꯣꯝꯒꯤ ꯀꯤꯍꯣꯝꯗꯣ ꯑꯃꯨꯛ ꯆꯥꯔꯒꯅꯦ ꯑꯩꯁꯦ ꯃꯍꯥꯎ ꯌꯦꯡꯒꯦꯅ ꯈꯜꯂꯝꯕꯅꯤ ꯀꯩꯒꯨꯝꯕꯅ ꯑꯩꯈꯣꯏꯔꯣꯝꯒꯤ ꯀꯤꯍꯣꯝꯗꯨꯅ ꯍꯦꯟꯅ ꯍꯥꯎꯔꯝꯃꯗꯤꯅꯦ ꯑꯩꯗꯤ ꯈꯔ ꯂꯩꯔꯒꯅꯦ ꯂꯩꯁꯜꯂ ꯊꯝꯗꯣꯔꯤꯕꯅꯤ ꯃꯈꯣꯏꯁꯤꯗꯤ ꯑꯩꯈꯣꯏꯗꯅꯦ ꯌꯥꯝꯅ ꯀꯥꯟꯅꯕ ꯄꯣꯠꯁꯛꯅꯤ ꯑꯗꯒꯤꯗꯤ ꯑꯩꯈꯣꯏꯅ ꯎ ꯍꯤꯗꯥꯛ ꯂꯥꯡꯊꯛꯕ ꯌꯥ ꯑꯃ ꯆꯥꯕꯕꯨꯗꯤꯅꯦ ꯃꯇꯝ ꯃꯇꯝꯒꯤ ꯍꯩ ꯔꯥ ꯆꯥꯕꯁꯤꯡꯅ ꯀꯥꯟꯅꯕꯁꯦ ꯁꯔꯨꯛꯅꯦ ꯃꯧꯗ꯭ꯔꯥ ꯃꯧꯗ꯭ꯔꯥ ꯃꯨꯛꯀꯤ ꯆꯥꯡ ꯆꯥꯗ ꯃꯧꯗ꯭ꯔꯥꯒꯤ ꯆꯥꯡꯁꯦ ꯌꯥꯝꯅ ꯍꯦꯜꯜꯂꯤꯦꯅ ꯍꯥꯏꯅꯔꯤꯅꯦ ꯅꯪꯕꯣ
ꯍꯣꯏ ꯆꯨꯝꯃꯦ ꯅꯪꯅ ꯉꯥꯡꯉꯤꯗꯨꯁꯨ ꯑꯇꯦꯛ ꯑꯀꯥꯏ ꯆꯥꯕꯁꯤꯅ ꯏꯁꯥꯗ ꯐꯩꯗꯅ ꯃꯍꯧꯁꯥꯒꯤ ꯃꯍꯧꯁꯥꯅ ꯄꯤꯔꯛꯄ ꯑꯐꯕ ꯃꯁꯥꯅ ꯍꯧꯖꯕ ꯍꯧꯖꯔꯛꯄ ꯀꯩꯗꯧꯕ ꯆꯥꯕꯗꯨꯅ ꯏꯁꯥꯗ ꯀꯥꯟꯅꯕ ꯍꯦꯜꯂꯤꯗꯅ ꯍꯧꯖꯤꯛꯀꯥꯟꯒꯤ ꯆꯥꯅ ꯊꯛꯅꯕꯁꯤꯗꯤ ꯌꯦꯡꯉꯣ ꯍꯥꯔꯕꯨ ꯆꯥꯏꯕꯣ ꯀꯔꯤꯕꯨ ꯇꯧꯕꯣ ꯄꯤꯛꯇ꯭ꯔꯨ ꯄꯤꯛꯏꯉꯩꯗ ꯍꯦꯛꯑꯒ ꯍꯥꯔ ꯆꯥꯏꯁꯤꯜꯂꯒ ꯆꯥꯎꯇ꯭ꯔꯥꯛ ꯆꯥꯎꯔ ꯄꯨꯊꯣꯔꯛꯑꯅꯤ ꯑꯗꯨꯗ ꯒꯤ ꯃꯍꯥꯎ ꯇꯤ ꯂꯥꯏꯔꯗꯅ ꯀꯗꯥꯏꯗꯒꯤ ꯏꯁꯥꯗ ꯑꯗꯨꯗꯨꯅ ꯍꯦꯟꯅ ꯐꯠꯇꯕ ꯑꯣꯏꯍꯜꯂꯤ ꯑꯗꯨꯅꯁꯨ ꯂꯩꯥꯏꯅꯥ ꯇꯤꯟꯅꯥ ꯀꯌꯥ ꯑꯃ ꯂꯥꯛꯏꯕꯅꯤ ꯑꯗꯣ ꯅꯪ ꯅꯥꯕꯗꯣ ꯌꯥꯝ ꯊꯨꯅ ꯐꯔꯣ ꯍꯤꯗꯥꯛꯀ ꯐꯖꯅ ꯆꯥꯔꯣ ꯅꯥꯕ ꯈꯔ ꯊꯨꯅ ꯐꯔꯣ ꯑꯗꯨꯒ ꯑꯈꯣꯏꯅꯤꯁꯨ ꯑꯈꯣꯏꯅꯤꯁꯨ ꯅꯪꯒꯤ ꯑꯕꯣꯛꯀꯤ ꯁꯤꯡꯖꯨꯒꯤꯗꯨꯗ ꯆꯥꯔꯨꯔꯁꯦ ꯅꯣꯡꯃ ꯐꯖꯅ ꯑꯩ ꯄꯩꯁꯥ ꯇꯨꯡꯁꯤꯜꯂꯕꯅꯦ ꯑꯗꯨꯒ ꯅꯣꯡꯃꯁꯨ ꯅꯪꯁꯨ ꯂꯥꯛꯑꯣ ꯑꯩꯒꯤ ꯅꯥꯛꯇ ꯑꯗꯨꯝ ꯑꯩꯒꯤ ꯑꯩꯈꯣꯏꯔꯣꯝꯒꯤ ꯀꯤ ꯍꯣꯝ ꯑꯗꯒꯤ ꯅꯪꯅ ꯆꯥꯅꯤꯡꯉꯦ ꯍꯥꯏꯔꯤꯕ ꯀꯔꯤ ꯁꯤꯡꯖꯨ ꯀꯩꯀꯩ ꯆꯝꯊꯣꯡ ꯀꯩꯀꯩ ꯍꯟꯖꯥꯡꯁꯤꯡꯗꯣ ꯅꯪ ꯂꯣꯏ ꯄꯤꯖꯔꯒꯦ ꯅꯣꯡꯃ ꯅꯪ ꯐꯖꯅ ꯂꯥꯛꯑꯣ ꯅꯥꯕ ꯍꯦꯛ ꯐꯕꯒ ꯂꯥꯛꯑꯣ ꯍꯣꯏ ꯑꯗꯨꯗꯤ ꯅꯪ ꯅꯥꯔꯦ ꯍꯥꯏꯔꯕꯅꯤꯅ ꯐꯖꯅ ꯂꯩꯖꯔꯣ ꯊꯝꯃꯒꯦ ꯀꯣ
ꯎꯝ ꯅꯪꯁꯨꯅꯦ ꯐꯖꯅ ꯅꯨꯡꯁꯥꯁꯦ ꯌꯥꯝꯅ ꯁꯥꯏ ꯅꯥꯗ꯭ꯔꯤꯉꯩꯗꯅꯦ ꯆꯦꯛꯁꯤꯟꯅꯍꯧꯕꯅ ꯈ꯭ꯋꯥꯏꯗꯒꯤ ꯐꯩ ꯅꯥꯗ꯭ꯔꯤꯉꯩꯁꯤꯗꯅꯦ ꯐꯖꯅ ꯆꯦꯛꯁꯤꯜꯂꯒ ꯅꯁꯥꯗꯣ ꯅꯥꯗꯅꯕ ꯇꯧ ꯑꯩꯁꯨꯅꯦ ꯏꯁꯥꯁꯦ ꯌꯥꯝꯅ ꯋꯥꯔꯤ ꯑꯗꯨꯝ ꯄꯣꯊꯥꯒꯦ ꯅꯪꯁꯨ ꯐꯖꯅ ꯄꯣꯊꯥꯔꯒ ꯅꯥꯗꯕꯤ ꯂꯩꯌꯨ ꯑꯣ ꯑꯗꯨꯒ ꯑꯩꯒꯤ ꯅꯥꯛꯇ ꯂꯥꯛꯄꯗꯣ ꯑꯗꯨꯗꯣ ꯀꯥꯎꯒꯅꯨꯀꯣ
ꯍꯣꯏ ꯍꯣꯏ ꯊꯝꯃꯦ ꯊꯝꯃꯦ ꯑꯗꯨꯗꯤ